ꯑꯣ ꯀꯩꯗꯧ ꯑꯣꯏꯕꯤꯅ ꯑꯣ
ꯑꯩꯈꯣꯏꯁꯦ ꯍꯧꯖꯤꯛꯁꯦ ꯆꯥꯛ ꯊꯣꯡꯕ ꯎꯝ ꯂꯣꯏꯁꯤꯜꯂꯛꯄ ꯉꯥꯏ ꯆꯥꯅꯕ
ꯀꯩꯅ ꯀꯩ ꯃꯊꯦꯜꯦꯜ ꯇꯧ ꯇꯔꯒꯦꯅꯦ ꯍꯌꯦ
ꯉꯁꯤ ꯍꯋꯥꯏꯅꯦ ꯑꯗꯨꯒ ꯍꯋꯥꯏꯗ ꯑꯩꯈꯣꯏꯒꯤ ꯌꯦꯔꯨꯝ ꯆꯨꯝꯕꯗꯣ ꯈꯪꯕ꯭ꯔꯥ ꯌꯦꯔꯨꯝ ꯍꯥꯏꯗꯤ ꯑꯩꯈꯣꯏꯒꯤ ꯑꯐꯨꯠꯄꯗ ꯍꯥꯞꯄ ꯅꯠꯇꯕ ꯁꯤꯔꯨꯝ ꯇꯥꯎꯔ ꯍꯥꯞꯆꯤꯟꯗꯣꯏꯕ
ꯑꯣꯛ ꯆꯥꯗ꯭ꯔꯤ ꯍꯦ ꯑꯗꯨꯗꯤ ꯀꯥꯏꯗꯅ
ꯌꯦꯔꯨꯝꯁꯦ ꯀꯩꯅꯣꯅꯦꯕ ꯑꯩꯈꯣꯏꯒꯤ ꯁꯅꯥꯒꯤ ꯇꯥꯏꯞꯇꯀꯣ ꯌꯦꯔꯨꯝ ꯆꯥꯅ ꯐꯨꯠꯇꯣꯛꯑꯦꯗꯅ ꯃꯔꯣꯏ ꯑꯩꯈꯣꯏꯒꯤ ꯃꯔꯣꯏ ꯃꯄꯥꯡ ꯀꯛꯑꯒ ꯍꯥꯞꯄ ꯀꯥꯟꯗ ꯑꯩꯈꯣꯏꯒꯤ ꯆꯦꯔꯪ ꯑꯃꯗ ꯍꯥꯞꯆꯤꯟꯗꯣꯏꯅꯦꯕ ꯆꯥꯛ ꯃꯥꯏꯗ ꯉꯥꯜꯂꯅꯤꯗꯅꯗꯨꯒ ꯑꯩꯈꯣꯏꯒꯤ ꯁꯅꯥꯒꯤ ꯇꯥꯏꯞꯇ ꯑꯩꯈꯣꯏꯒꯤ ꯊꯣꯠꯊꯣꯠ ꯂꯥꯎꯔꯅꯤꯕ ꯑꯗꯨꯗ ꯑꯩꯈꯣꯏ ꯊꯥꯡꯅ ꯃꯆꯤꯟꯁꯤ ꯀꯛꯑꯒ ꯍꯋꯥꯏ ꯊꯣꯡꯕꯗ ꯍꯥꯞꯆꯤꯟꯕꯒꯤ ꯋꯥꯅꯤ ꯗ
ꯑꯁ
ꯍꯥꯎꯕꯅꯦ ꯑꯗꯨ ꯑꯃꯒ ꯇꯧꯔꯦ ꯑꯗꯨꯒ ꯍꯥꯎꯕꯅꯦ ꯑꯗꯨꯒ ꯀꯩꯅꯣꯝꯃꯒ ꯇꯧꯔꯦ ꯑꯩꯈꯣꯏꯒꯤ ꯊꯥꯡꯖꯤꯡꯅꯦ ꯑꯗꯒꯤ ꯏꯀꯥꯏ ꯊꯥꯕꯤꯗꯨꯅꯤ ꯏꯀꯥꯏ ꯊꯤꯕꯤ ꯌꯥꯕ꯭ꯔꯥ ꯏꯀꯥꯏ ꯊꯥꯕꯤ ꯌꯥꯕ꯭ꯔꯥ ꯑꯗꯨ ꯍꯣꯏ ꯑꯗꯨꯒꯤ ꯁꯤꯡꯖꯨ ꯑꯗꯨꯃꯒ ꯇꯧꯗꯣꯏ ꯇꯧꯔꯤ
ꯏꯀꯥꯏꯊꯕꯤ ꯐꯪꯕ꯭ꯔꯣ ꯑꯗꯨꯗ
ꯑ ꯅꯠꯇꯦ ꯃꯣꯏꯒꯤ ꯃꯆꯟꯅꯨꯄꯤ ꯊꯣꯛ ꯄ ꯍꯥꯏꯒꯗ꯭ꯔꯥ ꯑꯗꯨꯒꯤꯗ ꯀꯩꯅꯣ ꯇꯧꯕ ꯃꯌꯨꯝꯗ ꯊꯣꯛꯄ
ꯑꯥ
ꯑꯗꯣ ꯑꯃꯨ ꯑꯃꯨꯛ ꯆꯪꯉꯛꯄ ꯀꯥꯟꯗ ꯄꯣꯠ ꯆꯩ ꯄꯣꯔꯛꯄꯗꯨꯗ ꯈꯥꯏꯔꯛꯄꯅꯤꯗ ꯆꯥꯛ ꯆꯥꯛꯕꯔꯣꯡ ꯗꯦ
ꯆꯥꯕ ꯂꯣ ꯏꯗ ꯉꯥꯏꯔꯦ
ꯀꯔꯤ ꯀꯔꯤ ꯍꯖ ꯍꯅ ꯔꯕ
ꯂꯐꯨ ꯊꯔꯣ ꯏꯔꯣꯝꯕꯥ ꯑꯣꯏ ꯇꯧ ꯇꯧꯁꯜꯂꯦ ꯉꯁꯤꯗꯤ ꯑꯁ ꯐꯖꯅ ꯐꯨꯖꯜꯂꯦ
ꯂꯐꯨ ꯊꯔꯛꯑꯣ ꯍꯥꯏꯔꯒ ꯂꯐꯨ ꯆꯠꯊꯔꯛꯑꯣꯁꯦ ꯏꯔꯣꯝꯕꯁꯨ ꯍꯥꯎꯋꯦ ꯑꯗꯣ ꯀꯥꯡꯒꯧꯁꯨ ꯍꯥꯎꯕꯅꯦ
ꯀꯥꯡꯈ꯭ꯔꯨꯜꯁꯨ ꯐꯖꯅ ꯍꯥꯎꯕꯅꯦ ꯃꯥ ꯂꯐꯣꯏ ꯃꯆꯥ ꯃꯆꯥꯒ ꯌꯥꯎꯕꯗꯣ
ꯍ ꯍ ꯑꯃꯤ ꯀꯩꯅꯣꯁꯨ ꯇꯧꯔꯤ ꯀꯩꯅꯣ ꯂꯐꯣꯏ ꯃꯀꯨ ꯏꯔꯣꯟꯕ ꯀꯥꯏꯅ ꯇꯧꯕꯅꯤ ꯆꯥꯔꯕ
ꯑ ꯆꯥꯔꯦ ꯆꯥꯔꯦ ꯑꯗꯨꯗꯨꯗ ꯆꯥꯗ ꯆꯥꯗ꯭ꯔꯤ ꯂꯐꯣꯏꯔꯗ ꯑꯗꯨ ꯇꯥꯔꯦ ꯇꯥꯔꯦ ꯅꯪ ꯍꯥꯏꯗꯣ
ꯍꯥꯏꯗꯤ ꯑꯗꯨꯒꯤꯗꯣ ꯎꯝ ꯑꯗꯨ ꯍꯥꯎꯕꯗꯣ ꯑꯗꯨꯕꯨ ꯑꯩ ꯍꯩꯅꯗꯧ ꯃꯥꯟꯗꯦꯗ ꯀꯥꯏ
ꯑ ꯃꯁꯤꯁꯦ ꯑꯩꯈꯣꯏꯒꯤ ꯂꯐꯣꯏꯒꯤ ꯑꯣꯏꯕ ꯇꯣꯉꯥꯟ ꯃꯍꯥꯎ ꯑꯃ ꯂꯥꯛ ꯃꯇꯝꯗ ꯁꯨꯝ ꯌꯣꯜꯂꯤꯕꯒꯤ ꯑꯗꯨꯝ ꯀꯩ ꯍꯥꯏꯅꯤ ꯊꯣꯏꯗꯣꯛꯄ ꯑꯗꯨꯝ ꯃꯍꯥꯎ ꯀꯩꯁꯨ ꯈꯪꯗꯕꯅꯦꯕ
ꯍꯣꯏ
ꯑꯣꯏꯣꯏ ꯀꯩ ꯑꯣꯏ ꯍꯣꯏ ꯐ ꯄꯛꯄ ꯄꯥꯝꯕ ꯃꯤ ꯑꯣꯏꯔꯗꯤ ꯑꯗꯨꯝ ꯍꯥꯎꯈꯤꯅꯤ ꯑꯗꯨ ꯅꯠꯇ꯭ꯔꯗꯤ ꯀꯌꯥ ꯍꯩꯅꯔꯣꯏꯗꯣ ꯅꯣꯏ ꯀꯅꯥ ꯀꯅꯥꯅꯣ ꯀꯩꯅꯣ ꯊ ꯊꯥꯖꯤꯜꯂꯤꯁꯨ ꯅꯣꯏ ꯃꯤ ꯀꯌꯥ ꯁꯤꯟꯅꯒꯦ ꯍꯣꯔꯇꯤꯀꯜꯆꯔꯒꯤ ꯊꯥꯖꯤꯜꯂꯦ ꯍꯥꯏꯗꯨꯕꯨ
ꯑꯣ ꯑꯁꯨꯈꯣꯏ ꯄꯨꯡꯆꯥꯥꯅꯦ ꯇꯞꯂꯨꯅꯦ ꯑꯩꯅꯦ ꯑꯣꯂꯤꯅꯦ ꯑꯩꯈꯣꯏ ꯃꯔꯤꯅꯦꯕꯀꯣ ꯑꯩꯈꯣꯏꯗꯤ ꯅꯨꯡꯉꯥꯏꯔꯦꯕꯣ ꯑꯩꯈꯣꯏ ꯊꯥꯖꯤꯟꯕꯁꯦ ꯉꯔꯥꯡꯕꯨꯗꯤ ꯈꯔ ꯋꯥꯏꯑꯕꯀꯣ ꯉꯔꯥꯡꯁꯦ ꯑꯩꯈꯣꯏ ꯄꯨꯡ ꯇꯔꯥ ꯃꯈꯥꯏ ꯁ꯭ꯋꯥꯏꯗꯒꯤ ꯂꯦꯞꯄꯗꯨꯅ ꯄꯨꯡ ꯑꯃꯐꯥꯎ ꯂꯦꯞꯄꯤꯔ ꯍꯥ ꯑꯗꯨꯐꯥꯎꯇ ꯑꯩꯈꯣꯏꯗꯣ ꯁꯨꯡꯍꯜꯂꯣꯏꯔꯣꯏꯕ ꯄꯨꯡ ꯃꯉꯥ ꯇꯥꯔ ꯑꯗꯨꯗꯥꯏꯗ ꯑꯗꯨꯏ ꯂꯣꯏꯕ꯭ꯔ
ꯑꯣ ꯉꯔꯥꯡꯁꯦ ꯊꯥꯖꯤꯟꯒꯦꯗꯤ ꯆꯠꯂꯒ ꯊꯥꯖꯤꯟꯗꯕꯤ ꯍꯜꯂꯛꯑꯦ
ꯅꯪ ꯍꯜꯂꯛꯇꯦ ꯊꯥꯖꯤꯜꯂꯝꯗꯣꯏꯅꯦ ꯍꯥꯏꯁꯦ ꯑꯩ ꯕꯨꯡꯆꯥꯒ ꯇꯞꯂꯨꯒꯁꯦ ꯑꯣꯐꯤꯁ ꯃꯅꯨꯡ ꯆꯪꯗ꯭ꯔꯦ ꯍꯥ ꯑꯣꯐꯤꯁꯀꯤ ꯃꯊꯛ ꯀꯥꯉꯛꯈ꯭ꯔꯦꯕ ꯑꯗꯨꯒ ꯄꯥꯡꯒꯟ ꯍꯥꯏꯗꯤ ꯑꯩꯈꯣꯏꯒꯤ ꯑꯗꯨꯗ ꯂꯩꯔꯝꯕ ꯑꯍꯟ ꯑꯃ ꯍꯥꯏ ꯇꯅꯦꯀꯣ ꯑꯍꯟ ꯑꯃꯗ ꯃꯣꯏꯅ ꯍꯪꯉꯤꯔꯥ ꯅꯠꯇ꯭ꯔꯒ ꯑꯍꯟꯗꯨꯅ ꯍꯥꯏꯔꯛꯏꯔꯗꯤ ꯈꯪꯗ꯭ꯔꯦꯕꯀꯣ ꯑꯍꯟꯗꯨꯗ ꯑꯍꯟꯗꯨꯅ ꯄꯣꯔꯛꯑꯣ ꯁꯤꯅꯦ ꯂꯨꯄꯥ ꯆꯥꯝꯃ ꯆꯥꯝꯗꯤ ꯂꯧꯕꯅꯤ ꯑꯗꯨꯒ ꯍꯣꯏ ꯇꯧꯔꯒꯦꯁꯤ ꯅꯦ ꯍꯥꯏꯗꯤ ꯑꯁ ꯃꯤꯁꯨ ꯀ꯭ꯌꯨꯁꯦ ꯑ ꯌꯦꯠꯄ ꯌꯧꯕꯤꯅꯦ ꯃꯕꯥ ꯑꯗ ꯃꯕꯥꯏꯅ ꯅꯣꯛ ꯅꯣꯛꯉꯒ ꯊꯣꯛꯂꯛꯑꯦ ꯍꯥ ꯑꯩꯅ ꯑꯩ ꯑꯅꯤꯁꯦ ꯀꯩꯅꯣꯧꯗꯣꯏꯁꯦ ꯇꯧꯔꯦꯁꯦꯅ ꯈꯜꯂꯦꯀꯣ ꯑꯗꯨꯒ ꯇꯞ꯭ꯂꯨꯅ ꯐꯣꯟ ꯊ ꯇꯧꯔꯛꯑꯦ ꯑꯩꯉꯣꯟꯗ ꯅꯪꯒꯤꯗꯣ ꯑꯣꯏꯔꯔꯣꯏ ꯊꯣꯛꯂꯛꯑꯣ ꯂꯥꯛꯑꯣ ꯁꯣꯛꯗꯣꯏ ꯊꯣꯛꯂꯛꯑꯣ ꯁꯤꯗꯤ ꯑꯗꯩꯗꯤ ꯑꯩꯅ ꯑꯩꯁ ꯑꯣ ꯐꯔꯦ ꯐꯔꯦ ꯍꯥꯏꯔꯒ ꯑꯩ ꯃꯅꯤꯡꯒꯤ ꯃꯤꯗꯨꯗ ꯍꯥꯏꯐꯦꯠꯇꯤ ꯍꯥꯏꯔꯝꯃꯦ ꯑꯩ ꯑꯝꯇ ꯁꯤ ꯄꯣꯠꯇꯣ ꯊꯣꯛꯑꯒꯦꯅꯀ ꯑꯗꯨꯒ ꯊꯣꯛꯑꯒ ꯑꯗꯨꯥꯏꯅ ꯍꯥꯏꯕꯗꯒꯤ ꯑꯩ ꯑꯗꯨꯃꯥꯏ ꯇꯧ ꯊꯥꯖꯤꯜꯂꯝꯃꯦ ꯑꯗꯨ ꯉꯥꯏꯅꯗ꯭ꯔꯦꯕ ꯀꯥꯏꯗꯒꯤ ꯃꯥꯏ ꯄꯨꯡ ꯃꯉꯥꯐꯥꯎ ꯂꯦꯞꯄꯐꯥꯎꯗ ꯑꯗꯨꯋꯥꯏꯗꯒ ꯂꯣꯏꯅꯤ ꯍꯥꯏꯕ ꯃꯣꯏꯗꯣ
ꯃꯅꯤꯄꯨꯔꯒꯤ ꯑꯣꯏꯕ ꯑꯗꯨ ꯍꯥꯏꯗꯤ ꯃꯣꯏꯒꯤ ꯈꯨꯊꯥꯗꯨꯅꯁꯨꯅꯤꯗ
ꯃꯥ ꯃꯦꯅꯦꯖꯃꯦꯦꯟ ꯁꯨꯥꯎꯗꯦꯚꯥꯏ
ꯍꯣꯏ ꯍꯥꯏꯐꯦꯠ ꯃꯣꯏ ꯈꯨꯊꯥꯡ ꯑꯗꯨꯗꯤ ꯀꯩꯅꯣꯗꯣ ꯀꯩ ꯍꯥꯏꯅꯤ ꯁꯤꯦꯔꯤꯌꯦꯜ ꯅꯝꯕꯔ ꯑꯃ ꯄꯤꯊꯣꯛꯑꯒ ꯉꯁꯤꯅ ꯁꯤꯗꯩꯅ ꯁꯤꯐꯥꯎꯒꯤ ꯁꯦꯔꯤꯌꯦꯜ ꯅꯝꯕꯔ ꯂꯧꯕ ꯍꯥꯏꯔꯒ ꯍꯥꯏꯐꯦꯠ ꯃꯥꯏꯟꯗꯤ ꯀꯠꯇꯕꯣ
ꯃꯥꯅꯦ ꯁꯤꯅꯤꯁꯦ ꯁꯨꯃꯥꯏꯅ ꯇꯧꯕꯅꯦꯕ ꯃꯣꯏꯁꯦ ꯈꯨꯊꯥꯁ ꯌꯦꯡꯉꯣꯕ ꯂꯥꯏꯟꯅ ꯃꯔꯤ ꯊꯣꯛꯑꯦꯀꯣ ꯂꯥꯏꯟꯁꯤꯅ ꯃꯔꯤ ꯊꯣꯛꯑꯦ ꯑꯗꯨꯒꯅꯦ ꯊꯥꯖꯤꯟꯕꯅ ꯑꯍꯨꯝ ꯈꯛꯇꯅꯦꯕ ꯍꯥꯏꯗꯤ ꯀꯥꯎꯟꯇꯔ ꯂꯩꯗꯅ ꯑꯍꯨꯝ ꯈꯛꯇꯅꯦꯕ ꯑꯗꯨꯗꯩ
ꯒꯤ ꯏꯁ꯭ꯄꯣꯟꯁꯔ ꯂꯧꯕꯗꯁꯨ ꯐꯝꯕꯅ ꯃꯤ ꯑꯅꯤꯈꯛꯇꯪ ꯐꯝꯃꯒ ꯂꯥꯏꯟ ꯑꯃ ꯃꯔꯤ ꯊꯣꯛꯂꯛꯏ
ꯍꯣꯏ ꯍꯣꯏ ꯑꯗꯨ ꯑꯗꯨꯒꯤ ꯊꯕꯛꯁꯨ ꯇꯧꯔꯦꯗꯅꯀꯣ ꯑꯗꯨꯒ ꯑꯃꯨꯛꯅꯦ ꯃꯣꯏꯅ ꯇꯧꯕꯁꯦ ꯍꯥꯏꯗꯤ ꯑꯩꯈꯣꯏꯒꯤ ꯍꯧꯖꯤꯛꯀꯤ ꯗꯣꯀꯨꯃꯦꯟꯁꯤ ꯌꯥꯝꯃꯦꯕ ꯊꯥꯏꯌꯦꯕ ꯈꯪꯕ꯭ꯔꯥ ꯑꯗꯨ ꯃꯌꯥꯝꯁ ꯑꯃꯨꯛ ꯑꯦꯕ꯭ꯔꯤ ꯗꯣꯀꯨꯃꯦꯟꯁꯤ ꯑꯃꯨꯛ ꯃꯣꯏꯅ ꯑꯃꯨꯛ ꯆꯦꯛ ꯇꯧꯔ ꯂꯩꯗꯣꯏꯅꯦꯕ ꯑꯗꯨ ꯇꯧꯕꯩ ꯃꯊꯧ ꯁꯨꯡꯇꯥ ꯇꯥꯗꯦꯕ ꯚꯥꯏ ꯍꯕ꯭ꯔꯥ ꯇꯥꯗꯦ ꯍꯥꯏꯕ ꯃꯤꯅꯤꯡ ꯗꯣꯀꯨꯃꯦꯟꯗꯨꯅ ꯂꯥꯟꯖꯔꯝꯃꯦ ꯑꯩꯈꯣꯏ ꯍꯦꯡꯋꯥꯏ ꯑꯃꯨꯛ ꯑꯩꯈꯣꯏ ꯑꯣꯟꯂꯥꯏꯟꯒꯤꯗꯁꯨ ꯑꯗꯨꯝ ꯇꯧꯋꯤꯗꯅ ꯍꯣꯏ ꯂꯥꯛꯆꯒꯗꯕꯅꯦꯕ ꯑꯗꯨ ꯀꯥꯟꯗꯨꯗ ꯑꯩꯈꯣꯏꯒꯤ ꯆꯦꯛꯀꯤꯡ ꯑꯅꯝ ꯂꯥꯛꯀꯅꯤ ꯑꯗꯨꯗ ꯅꯪꯁꯦ ꯔꯤꯖꯦꯛ ꯆꯠꯂꯦ ꯈꯣꯠꯂꯦꯅ ꯑꯃꯨꯛ ꯍꯥꯏꯗꯤ ꯑꯗꯨꯒꯨꯝꯕ ꯔꯤꯖꯦꯛ ꯆꯠꯄ ꯄꯨꯂꯤꯁꯀꯤ ꯑꯃꯨꯛ ꯊꯣꯛꯄꯤꯔꯛ ꯂꯣꯏꯔꯦꯕ ꯗꯣꯀꯨꯃꯦꯟ ꯑꯃꯈꯛ
ꯍꯣꯏ ꯍꯣꯏ
ꯑꯗꯨꯒꯨꯝꯕ ꯁꯦꯝꯗꯣꯛꯆꯒꯗꯕ ꯑꯗꯨ ꯉꯥꯛꯇꯅꯤꯅ ꯇꯧꯅꯩꯁꯨꯦ ꯍꯧꯖꯤꯛꯇꯤ ꯖꯤꯦꯛ ꯆꯠꯄꯒꯤ ꯂꯤꯁ ꯆ ꯇꯧꯔꯒ ꯑꯗꯨꯗꯨ ꯅꯠꯇꯦ ꯃꯤ ꯈꯛꯇ ꯌꯥꯝ ꯌꯥꯝꯈ꯭ꯔꯕ ꯁꯥꯈ꯭ꯔꯕ ꯃꯇꯝ ꯃꯣꯏꯗꯤ ꯑꯦ ꯁꯤ ꯐꯗ ꯐꯝꯃꯒꯀꯣꯅꯃꯥꯏ ꯑ ꯅꯨꯡꯉꯥꯏ ꯂꯩꯕꯗ
ꯑꯥ
ꯑꯗꯨꯗꯕꯨ ꯌꯣꯅꯦ ꯄꯨꯡ ꯃꯥꯄꯜ ꯃꯤ ꯇꯔꯦꯠ ꯃꯈꯥꯏꯗꯒꯤ ꯂꯦꯞꯄꯒ ꯌꯥꯎꯔꯃꯤ ꯄꯨꯡ ꯑꯃꯗ ꯍꯟꯈꯤꯕ ꯑꯗꯨꯒ ꯍꯥꯏꯗꯤ ꯃꯣꯏ ꯑꯗꯨꯗ ꯂꯣꯏꯔꯦ ꯃꯣꯏꯒꯤꯅ ꯑꯩꯈꯣꯏ ꯇꯔꯥ ꯇꯔꯥꯒꯤꯗꯅ ꯄꯨꯡ ꯃꯉꯥꯗ ꯑꯗꯨꯅ ꯌꯣꯟꯅꯤ
ꯑ ꯊꯥꯖꯟꯕ ꯅꯪꯗꯕꯤꯁꯨ ꯌꯥꯎꯟꯗꯣꯏꯅꯤꯣ
ꯉꯥꯝꯗꯣꯏꯅꯦ ꯉꯁꯤꯁꯨ ꯆꯠꯂꯦ ꯑꯩꯒꯤꯗꯤ ꯑꯩ ꯑꯩꯒꯤ ꯑꯣꯏꯅ ꯑꯩ ꯉꯁꯤꯒꯤꯅꯦ ꯑꯩ ꯊꯥꯖꯤꯜꯂꯦꯕ ꯉꯔꯥꯡ ꯅꯂꯤ ꯊꯥꯖꯤꯟꯕꯅꯦꯕ ꯑꯩꯗꯤꯗꯣꯃꯦ ꯁꯂꯣ ꯗꯣꯃꯦ ꯏꯁꯥ ꯂꯣꯏꯗꯕ ꯑꯩꯁꯦ ꯂꯣꯏꯗꯕ ꯉꯁꯤ ꯁꯤ ꯂꯣꯏꯕ ꯉꯁꯤ ꯑꯩꯁꯨ ꯄꯨꯡ ꯕꯥꯔꯣ ꯇꯥꯔꯝꯗꯥꯏꯗ ꯑꯩ ꯆꯠꯂꯦ ꯑꯩꯗꯤ ꯁꯨꯝ ꯐꯠ ꯂꯥꯎ ꯄꯤꯔꯃ ꯑꯗꯨꯝ ꯂꯥꯛꯑꯦ
ꯑꯣ
ꯑꯗꯣ ꯍꯥꯏꯗꯤ ꯁꯨꯝ ꯁꯤꯒꯨꯝꯕ ꯈꯔꯁꯨ ꯆꯪꯉꯦ ꯎꯄꯥꯏꯗꯤ
ꯍꯣꯏ ꯄ ꯑꯩꯈꯣꯏꯅ ꯇꯧꯗ꯭ꯔꯦ ꯈꯜꯂꯣ ꯃꯤ ꯑꯃꯅ ꯑꯗꯨꯝ ꯇꯧꯈꯤꯗꯧ ꯂꯩꯔꯕꯄꯣꯠꯅꯦꯕ
ꯃꯥꯅꯦ ꯎꯄꯥꯥꯏ ꯂꯩ ꯏꯇ ꯍꯥꯏꯒꯤꯅꯤ ꯑꯗ ꯁꯨꯃꯥꯏꯅ ꯈ ꯃꯤꯠ ꯅꯥ ꯈꯥ ꯁꯤꯡꯗꯗꯤ ꯃꯅꯤꯄꯨꯔꯁꯦ ꯌꯥꯗꯦ ꯑꯔꯦ ꯇꯧꯁ
ꯃꯥ
ꯑꯦ ꯅꯣꯛꯅꯤꯡꯉꯅꯦꯍꯦ ꯀꯥꯗꯅꯣ
ꯊꯕꯛꯁꯦ ꯑꯇꯣꯞꯄ ꯑꯇꯣꯞꯄꯗꯤ ꯂꯩꯇ ꯂꯩꯇ꯭ꯔꯦꯅꯦꯀꯣ ꯍꯣꯔꯇꯤꯀꯜꯆꯔꯒꯤꯗꯣ ꯃꯉꯥꯏꯔꯦ ꯃꯅꯤꯄꯨꯔꯕꯤꯁꯥ
ꯑꯁ ꯚꯥꯏ ꯑꯗꯨꯁꯨ ꯀꯔꯝ ꯀꯥꯟ ꯀꯧꯗꯣꯏꯅꯣ ꯈꯪꯕ ꯅꯠꯇꯦꯗ ꯇꯧꯔꯤꯗꯣ ꯁꯨꯝ ꯊꯥ ꯊꯥꯖꯤꯟꯕꯗ ꯗ ꯃꯌꯥꯝ ꯋꯥꯍꯟꯕꯅꯦꯕ ꯑꯣꯛ ꯍꯍꯟꯕꯅꯦꯕ ꯃꯣꯏꯅ ꯇꯧꯔꯤꯁꯦꯅ ꯌꯥꯅꯤꯡꯕ ꯌꯦꯡꯉꯣꯡꯕ ꯗꯦꯠ ꯇ꯭ꯋꯦꯟꯇꯤꯗ ꯏꯁꯄꯣꯟꯁꯔ ꯊꯥꯔꯦꯀꯣ ꯗꯦꯠ ꯇ꯭ꯋꯦꯟꯇꯤ ꯋꯥꯟꯒ ꯇ꯭ꯋꯦꯟꯇꯤ ꯑꯗꯨꯒꯁꯦ ꯃꯣꯏ ꯗꯤꯄꯥꯔꯠꯃꯦꯟ ꯂꯣꯏꯅꯃꯛꯀꯤ ꯑꯣꯏꯅ ꯕꯣꯏ ꯀꯣꯠ ꯇꯧꯋꯦ ꯇꯧꯈ꯭ꯔꯦ
ꯎꯝ ꯀꯩꯔꯤꯕꯣꯏ ꯈꯣꯠꯇꯧꯔꯤꯕ
ꯚꯣꯏꯀꯣꯠ ꯈꯪꯗꯦ ꯑꯩꯣꯏꯒꯤ ꯃꯅꯨꯡꯒꯤ ꯀꯩ ꯀꯩ ꯑꯦꯕ꯭ꯔꯤ ꯗꯤꯄꯥꯔꯠꯃꯦꯟ ꯃꯅꯤꯄꯨꯔꯒꯤ ꯑꯣꯏꯅ ꯂꯩꯔꯤꯕꯕꯁꯤꯡꯁꯦ ꯍꯥꯏꯗꯤ ꯑꯩꯈꯣꯏ ꯒꯃꯦꯟꯒꯤ ꯀꯩꯅꯣ ꯗꯤꯄꯥꯔꯠꯃꯦꯟꯁꯤꯡꯁꯦ ꯂꯣꯏ ꯕꯣꯏꯀꯣꯠ ꯇꯧꯕ꯭ꯔꯅꯤꯅ ꯇꯧꯈꯦꯕ
ꯎꯝ
ꯕꯣꯏꯀꯣꯠ ꯇꯧꯋꯤꯔꯥ ꯅꯠꯇ꯭ꯔꯒꯅ ꯃꯣꯏ ꯃꯁꯥ ꯃꯊꯟꯗ ꯀꯩꯅꯣꯃ ꯃꯇꯥꯡꯗꯅꯤꯅꯦ ꯃꯣꯏ ꯊꯤꯟꯖꯠꯖꯕ ꯑꯥꯏꯇꯥꯔꯦꯅꯦ ꯑꯗꯨꯒꯅꯦ ꯑꯗꯨ ꯗꯦꯠ ꯇ꯭ꯋꯦꯟꯇꯤ ꯋꯥꯟ ꯇ꯭ꯋꯦꯟꯇ ꯇꯨꯗ ꯂꯣꯏꯈ꯭ꯔꯦꯗꯅꯀꯣ ꯍꯥꯏꯗꯤ ꯂꯣꯏꯁꯛꯅ ꯀꯩꯝꯇ ꯌꯥꯗ꯭ꯔꯦꯕ ꯑꯩꯈꯣꯏꯁꯨ ꯗꯣꯃꯤꯟꯁꯥ ꯇꯥꯟꯊꯣꯛꯀꯗꯕꯁꯨ ꯌꯥꯗ꯭ꯔꯦ ꯑꯣ ꯕꯤ ꯁꯤꯥꯟ ꯥꯟꯊꯣꯛꯀꯕ ꯌꯥꯗ꯭ꯔꯦ ꯄꯤꯌꯥꯔ ꯁꯤ ꯇꯥꯟꯊꯣꯛꯀꯗꯕ ꯌꯥꯗ꯭ꯔꯦꯕ ꯇ꯭ꯋꯦꯟꯇꯤ ꯊ꯭ꯔꯤꯗꯒꯤ ꯇꯥꯟ ꯁꯨꯍꯜꯂꯦꯀꯣ ꯑꯗꯨꯒ ꯂꯥꯁ ꯗꯦ ꯍꯟꯗ꯭ꯔꯦꯠ ꯊꯥꯔꯇꯤꯅꯦꯕ ꯃꯔꯛꯇ ꯁꯟꯗꯦ ꯑꯃꯒ ꯁꯦꯇꯔꯗꯦ ꯑꯃꯒꯗꯨ ꯃꯔꯛꯇ ꯐꯔꯛ ꯇꯥꯗ ꯑꯅꯤꯃꯨꯛ ꯂꯥꯛ
ꯅꯪꯒꯤ ꯑꯦ ꯅꯦꯠꯋꯥꯛ ꯅꯨꯡꯉꯥꯏꯇꯕ꯭ꯔ ꯏꯔ ꯀꯩꯅꯣ ꯈꯣꯡꯗꯦ ꯍꯧꯖꯤꯛꯄꯨꯗꯤ ꯇꯥꯔꯦꯕ ꯃꯔꯛ ꯑꯃ ꯉꯥꯏꯍꯥꯛ ꯑꯃꯨꯛ ꯍꯦꯡ ꯈꯔ ꯂꯦꯞꯈ꯭ꯔꯦ ꯌꯥꯏꯦ ꯍꯧꯖꯤꯛꯄꯨꯗꯤ ꯇꯥꯔꯦ
ꯐꯔꯦ ꯑꯗꯨꯗꯤ ꯅꯨꯡꯉꯥꯏꯇꯕ ꯉꯥꯛꯇꯅꯦꯕ ꯃꯅꯤꯄꯨꯔꯗꯤ ꯄꯣ ꯑꯁ
ꯑꯗꯨ ꯅꯪꯒꯤ ꯅꯦꯠꯋꯥꯛꯇ ꯀꯝꯄ꯭ꯂꯦꯟ ꯇꯧꯁꯜꯂꯣꯅꯦ ꯅꯦꯋꯥꯛ ꯑꯣ ꯀꯝꯄ꯭ꯂꯦꯟ ꯇꯧꯁꯜꯂꯗꯤ ꯌꯥꯕꯁꯨ ꯌꯥꯏ ꯀ ꯍꯧꯖꯤꯛ ꯐꯥꯏꯚ ꯖꯤ ꯃꯇꯝꯗꯨ ꯇꯧꯕꯅꯤ ꯕ ꯆꯞ ꯂꯩꯔꯗꯤ ꯑꯗꯨꯁꯨ ꯑꯥ ꯈꯔ ꯑꯩꯈꯣꯏꯒꯤ ꯅꯦꯠꯋꯥꯛ ꯈꯔ ꯋꯥꯕ ꯖꯒꯥꯗ ꯑꯣꯏꯔꯔꯤꯗꯤ ꯌꯨꯝ ꯑꯗꯨ ꯀꯔꯥꯏꯅꯣ ꯍꯥꯏꯔꯀꯥꯟꯗ
ꯑꯩ
ꯊꯣꯛꯄ ꯇꯠꯂꯣ
ꯍꯧꯖꯤꯛꯗꯤ ꯈꯔ ꯐꯔꯕꯣ
ꯎꯝ ꯐꯔꯦ ꯐꯔꯦ
ꯑꯗꯨꯅ ꯁꯤ ꯖꯤꯑꯣ ꯀꯦꯌꯔ ꯅꯝꯕꯔꯁꯦ ꯐꯣꯟ ꯅꯝꯕꯔꯁꯤꯕꯨ ꯀꯔꯝꯕ ꯑꯣꯏꯗꯣꯏꯅꯣ ꯈꯪꯗꯦꯅꯣ
ꯑꯣ ꯃꯣꯏ ꯒꯨꯒꯜꯗ ꯑꯗꯨꯝ ꯅꯝꯃꯒ ꯊꯣꯛꯄꯅꯤꯗ ꯖꯤꯑꯣ ꯍꯦꯜꯞ ꯂꯥꯏꯟꯒꯤꯅ ꯑꯩꯈꯣꯏꯒꯤ ꯍꯦꯜꯞ ꯂꯥꯏꯟ ꯍꯥꯏꯔꯒ ꯑꯩꯈꯣꯏꯒꯤ ꯗꯥꯏꯔꯦꯛ ꯑꯩꯈꯣꯏ ꯃꯤ ꯄꯥꯏꯈꯠꯂꯛꯀꯗꯧ ꯅꯠꯇꯦꯕ ꯑꯩꯈꯣꯏꯒꯤ ꯏꯪꯂꯤꯁꯇ ꯀꯩ ꯀꯩꯅꯣ ꯅꯪꯒꯤ ꯄ꯭ꯔꯣꯕ꯭ꯂꯦꯝꯗꯣ ꯀꯩ ꯀꯩ ꯂꯩꯕꯅꯣ ꯅꯦꯠꯋꯥꯛꯀꯤ ꯑꯣꯏ ꯑꯩꯈꯣꯏꯒꯤ ꯋꯥꯟꯗ ꯅꯝꯃꯣ ꯇꯨꯗ ꯅꯝꯃꯣ ꯇꯧꯕꯗꯨ ꯅꯝꯕꯤꯔꯅꯤ ꯑꯗꯨꯒ ꯀꯣꯟꯅ ꯀꯁꯇꯃꯔꯒ ꯑꯩꯈꯣꯏꯒꯤ ꯀꯩ ꯀꯁꯇꯃꯔ ꯁꯔꯕꯤꯁꯀ ꯋꯥꯔꯤ ꯁꯥꯅꯅꯤꯡꯉꯗꯤ ꯑꯗꯨ ꯁꯤ ꯅꯝꯕꯔꯗ ꯅꯝꯃꯣ ꯍꯥꯏꯅ ꯅꯝꯃꯛꯑꯀꯥꯟꯗ ꯑꯗꯨꯝ ꯄꯥꯏꯈꯠꯂꯛꯄꯒꯤ ꯋꯥꯅꯦꯕ
ꯑꯣ ꯑꯣ ꯌꯥꯏ ꯌꯥꯏ
ꯑꯩꯈꯣꯏꯅꯁꯨ ꯈꯔ ꯇꯧꯁꯟꯒ ꯇꯧꯅꯤ ꯀꯩꯅꯣ ꯃꯣꯏ ꯄꯩꯁꯥ ꯂꯣꯏꯔꯝꯗꯥꯏ ꯈꯨꯗꯤꯡꯒꯤ ꯃꯣꯏꯅ ꯆꯠꯒꯠ ꯆꯠꯒꯠ ꯇꯧꯔꯛ ꯌꯥꯔꯒ ꯈꯣꯏꯁꯨ ꯇꯧꯁꯟ
ꯃꯥꯅꯦ ꯃꯥꯅꯦ ꯃꯣꯏ ꯈꯤꯇꯪ ꯇꯧ ꯌꯥꯕ꯭ꯔꯣ ꯑꯩꯈꯣꯏ ꯇꯧꯁꯟꯁ ꯃꯥꯅꯦ ꯌꯥꯗ꯭ꯔꯦ ꯑꯁꯦꯡꯕ ꯍꯥꯏꯗꯤ ꯁꯤꯗꯤ ꯃꯤ ꯈꯤꯇꯪꯅꯒ ꯄꯥꯏꯈꯠꯂꯛꯄ ꯇꯥꯏꯃꯤꯡ ꯍꯥꯏꯕ ꯑꯃ ꯂꯩꯗꯅ ꯑꯗꯨ ꯇꯥꯏꯃꯤꯡꯁꯤꯗꯤꯅꯦ ꯍꯥꯏꯗꯤ ꯅꯨꯡꯊꯤꯟꯒ ꯃꯤꯅꯒ ꯑꯣꯐꯤꯁꯇꯒ ꯄꯥꯏꯅꯕ ꯇꯥꯏꯃꯤꯡ ꯅ‌ꯦꯠ ꯏꯟꯇꯔꯅꯦꯠꯁꯦ ꯑꯗꯨꯏ ꯃꯇꯝꯒꯗꯤ ꯁꯨꯡꯌꯥ ꯌꯥꯗꯕꯤꯅꯤ ꯀꯗꯤ ꯈꯥꯏꯔ ꯈꯥꯏꯔ ꯄꯥꯏꯅ
ꯎꯝ ꯍꯟꯗꯛ ꯍꯟꯗꯛ ꯊꯥ ꯍꯟꯗꯛ ꯊꯥꯁꯤ ꯂꯣꯏꯔꯦ ꯑꯗꯨꯒ ꯃꯊꯪ ꯊꯥꯗ ꯅꯠꯇ꯭ꯔꯣ ꯀꯥꯡꯁꯤꯅ
ꯃꯥꯅ‌ꯦ
ꯀꯥꯡꯁꯤ ꯌꯥꯎꯕꯨ ꯅꯪꯉꯔ‌ꯣꯏ ꯇ‌ꯧꯔꯤ ꯑꯣꯒꯁꯗꯗꯤ ꯀꯔꯤ ꯀꯔꯤ
ꯃꯅꯤꯄꯨꯔꯅ ꯃꯅꯤꯄꯨꯔꯅꯕꯨ ꯍꯔꯥꯎ ꯀꯨꯝꯍꯩ ꯋꯥꯠꯂꯦ ꯍꯥꯏꯕ꯭ꯔꯣ
ꯑꯥꯒꯁꯇꯗꯤ ꯊꯣꯏꯗꯣꯛꯄ ꯂꯩꯔꯝꯗꯧ ꯃꯥꯟꯗ‌ꯦꯗ
ꯑꯁꯤꯅ ꯑꯃꯨꯛ ꯑꯩꯈꯣꯏ ꯏꯁꯤꯡ ꯏꯆꯥꯎꯒꯤ ꯍꯔꯥꯎ ꯀꯨꯝꯍꯩ ꯑꯃ ꯂꯩ
ꯀꯩ ꯏꯁꯤꯡ ꯏꯆꯥꯎꯒꯤ ꯍꯥꯏꯗꯤ ꯑꯣ ꯑꯗꯨꯗꯤ ꯄꯥꯝꯖꯗꯔꯦ ꯃꯃꯥꯡ ꯊꯨꯝꯈꯤꯕꯗꯨꯗꯩ ꯈꯤꯔꯦ ꯀꯩꯅꯣ ꯑꯁ ꯑꯗꯨꯒꯤ ꯑꯗꯨꯏ ꯏꯁꯤꯡ ꯏꯆꯥꯎꯒꯤ ꯈꯨꯇꯨꯝꯗꯨꯗꯤ ꯅꯨꯡꯗꯥꯡꯁꯦ ꯀꯩꯅꯣ ꯇꯧꯕꯅꯦꯕ ꯅꯨꯡꯗꯥꯡꯁꯦ ꯑꯩꯈꯣꯏꯔꯣꯝ ꯀꯥꯏꯔꯦ ꯍꯥꯏꯌꯦꯗꯅ ꯑꯣ ꯀꯥꯏꯁꯤꯁꯨ ꯑꯩꯈꯣꯏꯒꯤ ꯑꯗꯨꯝ ꯀꯩ ꯀꯩꯊꯦꯜ ꯂꯥꯛꯄ ꯖꯒꯥꯗꯅꯦꯕ ꯀꯩꯊꯦꯜ ꯂꯥꯛꯄ ꯖꯒꯥ ꯍꯥꯏꯁꯦ ꯑꯩꯈꯣꯏ ꯁꯤꯗꯒꯤ ꯊꯣꯡꯒꯥꯟ ꯃꯔꯤ ꯃꯉꯥꯃꯨꯛ ꯆꯠꯂꯒ ꯂꯩꯔꯦ ꯑꯗꯨꯗꯅꯦ ꯀꯥꯏꯔꯤꯁꯦ ꯑꯣꯊꯣꯡ ꯍ‌ꯣꯏ ꯑꯗꯨꯗꯩ ꯒꯥꯔꯤꯁꯦ ꯑꯩꯈꯣꯏ ꯊꯨꯝ ꯊꯨꯝꯖꯤꯜꯂꯛꯀꯗꯧ ꯃꯥꯜꯂꯦꯅ ꯒꯥꯔꯤꯁꯦ ꯑꯩꯈꯣꯏꯒꯤ ꯁꯣꯔꯣꯛꯇ ꯃꯛ ꯊꯧꯒꯠꯅꯔ ꯊꯝꯅꯔꯦꯕ ꯅꯨꯡꯗꯥꯡ ꯇꯥꯔꯛꯄ ꯀꯥꯟꯁꯤꯗ ꯑꯩꯈꯣꯏꯒꯤ ꯏꯁꯤꯡꯁꯦ ꯃꯃꯥꯡꯂꯣꯝꯗꯒꯤ ꯂꯥꯛꯇꯦꯕ ꯏꯁꯤꯡꯁꯦ ꯃꯅꯤꯡꯂꯣꯝꯗꯒꯤ ꯁꯨꯝ ꯑꯩꯈꯣꯏ ꯄꯨꯈ꯭ꯔꯤꯗꯣ ꯑꯗꯨꯔꯣꯝꯗꯩ ꯁꯨꯝ ꯇꯞꯅ ꯇꯞꯅ ꯇꯞꯅꯞꯅ ꯁꯨꯝ ꯊꯥꯡꯒꯠꯂꯛꯄꯅꯦ ꯑꯗꯨꯐꯥꯎ ꯀꯩꯝ ꯇꯧꯗꯧ ꯃꯥꯟꯗꯦ ꯑꯗꯨꯒ ꯑꯗꯨꯝ ꯀꯩꯝꯁꯨ ꯇꯧꯔꯣꯏꯗ ꯇꯧꯔꯒꯗꯤ ꯑꯗꯨꯝ ꯃꯌꯥꯝꯗ ꯑꯗꯨꯝ ꯃꯔꯥꯡ ꯃꯔꯥꯡ ꯇꯧꯅꯔꯛꯀꯅꯤꯅ ꯍꯥꯏ ꯑꯗꯨꯒ ꯅꯣꯡꯉꯥꯜꯂ ꯍꯧꯒꯠꯂꯒ ꯌꯦꯡꯉ ꯃꯄꯥꯟꯁꯤꯗ ꯑꯩꯈꯣꯏ ꯃꯅꯤꯡꯒꯤ ꯊꯣꯡ ꯃꯄꯥꯟ ꯗꯨꯋꯥꯏ ꯌꯧ ꯂꯩꯔꯝꯃꯤꯅꯦ ꯑꯗꯩꯗꯤ ꯑꯗꯨꯝ ꯈꯪꯍꯧꯗ꯭ꯔꯦ ꯏꯁꯤꯡꯗ ꯑꯗꯨꯝ ꯑꯥ ꯃꯅꯨꯡ ꯑꯃꯨꯛ ꯆꯪꯁꯤꯟꯅꯔꯦ ꯑꯗꯨꯗꯩꯗꯤ ꯎꯄꯥꯏ ꯂꯩꯇꯅ ꯊꯣꯛꯂꯛꯑꯦ ꯑꯥꯡꯕꯩꯕꯣ ꯀꯪꯗꯦ ꯀꯩꯅꯣꯗꯣ
ꯅꯦꯍꯦ ꯅꯣꯏ ꯑꯗꯨꯃꯗꯤ
ꯎꯝ ꯍꯥꯏꯗꯤ ꯑꯩꯈꯣꯏꯒꯤ ꯆꯠꯐꯝ ꯈꯣꯠꯐꯝ ꯏꯔꯝ ꯈꯣꯡꯂꯁꯨ ꯂꯩꯇꯕꯅꯤꯅꯀꯣ ꯇꯨꯡ ꯂꯩꯔ ꯏꯁꯤꯡꯁꯦ
ꯃꯥꯅꯦ ꯑꯁꯣꯝ ꯅꯥꯀꯟꯗ ꯆꯠꯀꯗꯕ ꯅꯥꯒꯥ ꯑꯔꯥꯝ ꯂꯣꯟꯗ ꯆꯠꯀꯗꯕ ꯃꯌꯥꯝꯗꯣ ꯂꯣꯏ ꯊꯤꯡꯅ ꯂꯩꯔꯕꯔꯕꯅꯀꯣ ꯏꯁꯤꯡꯗꯣ ꯀꯪꯊꯗꯕꯅꯤ ꯕ ꯑꯁ ꯅꯣꯏꯒꯤꯗꯨꯗꯤ ꯐꯖꯅ ꯀꯨꯏꯕꯅꯦꯍꯦ ꯃꯅꯝ ꯃꯇꯤ ꯅꯝꯊꯤꯔꯛꯄꯗꯣ ꯑꯃ ꯏꯁꯤꯡ ꯑꯗꯨꯝ ꯃꯨꯝꯊꯔꯛꯄꯒꯤ ꯑꯃ ꯂꯩꯗ ꯅꯨꯡꯁꯥꯒ ꯁꯥꯒꯠꯂꯛꯄꯒꯤ
ꯀꯩꯅꯣ ꯑꯩꯈꯣꯏꯒꯤ ꯏꯁꯤꯡ ꯀꯪꯊꯈ꯭ꯔꯕ ꯃꯇꯨꯡꯗꯨꯗ ꯑꯩꯈꯣꯏꯒꯤ ꯂꯩꯈꯣꯝ ꯂꯩꯌꯥꯡ ꯃꯣꯏꯒꯤ ꯃꯅꯝꯗ ꯑꯗꯨꯝ ꯂꯩꯕ ꯇꯨꯝꯃꯒꯗꯤ
ꯑꯗꯨꯗꯤ ꯇꯧꯔꯤꯁꯦ ꯑꯗꯨꯅ ꯏꯁꯤꯡ ꯆꯥꯎꯔ ꯀꯥꯟꯗꯗꯤ ꯈꯔꯕꯨ ꯀꯩꯅꯣ ꯇꯧꯗꯦ ꯃꯤꯁꯤꯡꯁꯦ ꯏꯁꯤꯡ ꯆꯥꯎꯕ ꯂꯣꯏꯈ꯭ꯔꯀꯥꯟꯗ ꯑꯗꯨꯝ ꯅꯥꯕ ꯈꯣꯠꯄ ꯃꯌꯥꯝ ꯇꯧꯋꯦ ꯍꯥꯏꯁꯦ ꯑꯗꯨꯝꯕ ꯃꯌꯥꯝꯗꯨꯅꯁꯨ ꯑꯣꯏꯕꯖꯥꯠꯅꯤ ꯅꯠꯇ꯭ꯔꯥ
ꯎ ꯅꯣꯏꯔꯣꯝꯗꯗꯤ ꯊꯨꯝꯕꯒꯤ ꯃꯑꯣꯡꯗꯤ ꯂꯩꯇꯦꯗ ꯅꯣꯏꯔꯣꯝꯗꯗꯤ ꯇꯣꯡꯈꯠ ꯖꯒꯥ ꯂꯩꯕꯅꯤꯅ ꯊꯨꯡꯐꯝ ꯂꯩꯇꯦꯕ ꯅꯣꯏꯔꯣꯝꯗꯨꯗꯤ ꯂꯥꯏꯋꯡꯕ ꯃꯉꯥꯏ ꯈꯔ ꯄꯥꯊꯔꯛꯀꯗꯧꯕ ꯑꯗꯨ ꯑꯗꯨ ꯄꯥꯊꯥꯕꯗꯝꯅꯤ ꯀꯩꯁꯨ ꯀꯥꯏꯐꯝꯁꯨ ꯂꯩꯔꯝꯗꯤ